ꯂꯥꯕꯨ
ꯍꯜꯂꯣ
ꯍꯣ ꯕ꯭ꯔꯣ
ꯏꯇꯥꯎ
ꯅꯨꯡꯉꯥꯏꯔꯤꯕ꯭ꯔꯣ
ꯍꯣꯏ ꯏꯇꯥꯎ
ꯅꯣꯔꯤꯒꯦ ꯀꯩꯗꯧꯔꯤꯅꯣ ꯇꯥꯕ꯭ꯔꯣ
ꯏꯇꯥꯎ
ꯍꯜꯂꯣ ꯇꯥ ꯇꯥꯕ꯭ꯔꯣ
ꯇꯥꯕ꯭ꯔꯣ ꯏꯇꯥꯎ
ꯇꯥꯕ꯭ꯔꯣ ꯍꯜꯂꯣ
ꯍꯣꯏ ꯏꯇꯥꯎ ꯇꯥꯕ꯭ꯔꯣ ꯑꯣ ꯇꯥꯏꯀꯣ
ꯇꯥꯏ ꯇꯥꯏ
ꯑꯥ ꯆꯥꯁꯥ ꯁꯥ ꯁꯥ ꯀꯩꯗꯧꯔꯤꯕꯅꯣ
ꯎꯝ ꯌꯨꯝꯗ ꯑꯗꯨꯝ ꯂꯩꯗ
ꯑꯥ ꯉꯁꯤꯗꯤ ꯀꯔꯤ ꯊꯕꯛ ꯆꯠꯂꯦ ꯑꯗꯨꯝ ꯌꯨꯝꯗ ꯂꯩꯕ꯭ꯔꯣ
ꯗꯨꯝ ꯑꯗꯨꯝ ꯂꯩꯔꯦ ꯐꯤ ꯈꯔ ꯁꯨꯔꯦ
ꯎꯝ ꯎꯝ ꯅꯪ ꯈꯣꯟꯖꯦꯜ ꯇꯥ ꯎꯝ ꯑꯩꯁꯨ ꯑꯗꯨꯝ ꯂꯩꯌꯦꯗ
ꯎꯝ
ꯅꯪꯒꯤ ꯀꯩꯅꯣꯒꯤꯗꯣ ꯈꯣꯟꯖꯦꯜ ꯇꯥꯒꯨꯝ ꯇꯥꯗꯕꯒꯨꯝ ꯇꯧꯋꯦꯅꯦ
ꯈꯔ ꯅꯨꯡꯉꯥꯏꯇꯕ ꯃꯥꯜꯂꯦ
ꯎꯝ ꯑꯐꯕ ꯑꯐꯕ ꯃꯐꯝꯗ ꯑꯐꯕ ꯃꯐꯝꯗ ꯂꯩꯌꯣꯅꯦ
ꯍꯧꯖꯤꯛꯇꯤ ꯀꯩ ꯍꯧꯖꯤꯛꯇꯤ ꯌꯥꯕ꯭ꯔꯣ ꯌꯥꯗꯕ꯭ꯔꯣ
ꯑꯥ ꯇꯥꯏꯌꯦ ꯇꯥꯏꯜ ꯍꯧꯖꯤꯛꯇꯤ ꯌꯥꯏ ꯍꯧꯖꯤꯛꯇꯤ
ꯑꯩꯗꯤ
ꯑꯍꯥꯟꯕꯅꯤꯅ ꯀꯌꯥ ꯈꯪꯗ꯭ꯔꯦ
ꯀꯅꯣꯒꯤ ꯑꯥ ꯈꯨꯟꯗꯔꯣ ꯑꯗꯨꯒ ꯀꯩꯅꯣꯒꯤ ꯇꯝꯄꯥꯛꯇꯔꯣ
ꯈꯨꯟꯗꯅꯤꯗ
ꯉꯁꯤꯗꯤ ꯀꯥꯔꯤ ꯃꯊꯦꯜ ꯆꯥꯔꯦ
ꯉꯁꯤꯗꯤ ꯀꯩ ꯍꯥꯏꯁꯤꯔꯥ ꯕꯦꯝꯕꯨ ꯁꯨꯠ ꯍꯥꯏ ꯇꯥꯔꯦ
ꯎꯝ ꯎꯝ ꯎꯁꯣꯏ ꯎꯝ ꯎꯁꯣꯏ ꯍꯥꯎꯕꯅꯤꯅꯦ ꯁꯧꯒ꯭ꯔꯤ ꯍꯥꯞꯀꯗꯕꯅꯤ ꯎꯁꯣꯏ ꯎꯁꯣꯏ ꯌꯦꯟꯁꯥꯡꯗꯣ ꯆꯧꯀ꯭ꯔꯤ ꯍꯥꯞꯄꯇꯤ ꯍꯥꯎ ꯍꯦꯟꯅ ꯍꯥꯎꯔꯅꯦꯕ ꯃꯍꯥꯎꯗꯣ ꯇꯣꯡꯉꯥꯜꯂꯦꯕ
ꯃꯥꯅꯦ ꯃꯇꯝꯅꯤꯅ ꯅꯨꯡꯇꯤꯒꯤ ꯑꯗꯨꯝ ꯆꯥꯔꯦ ꯍꯧꯖꯤꯛꯇꯤ
ꯋꯥꯒꯤꯁꯨ ꯋꯥ ꯑꯆꯧꯕꯒꯤꯁꯨ ꯏꯁ ꯂꯣꯏꯅꯃꯛ ꯄꯥꯜꯂꯝꯒꯅꯤꯅꯦ ꯍꯟꯗꯛꯇꯤ ꯁꯤꯖꯟ ꯑꯣꯏꯕꯅꯤꯅꯥ
ꯅꯣꯡꯁꯨ ꯐꯥꯖꯅ ꯆꯨꯋꯦ ꯑꯗꯨ ꯐꯥꯖꯅ ꯂꯩꯔꯦ
ꯎꯝ ꯅꯣꯡ ꯆꯨꯔꯤꯗꯤ ꯌꯥꯝꯕꯅꯦꯅꯀꯣ
ꯎꯝ ꯁꯣꯝꯗꯤ ꯀꯔꯤ ꯃꯊꯦꯜ ꯆꯥꯔꯦ
ꯑꯩꯅ ꯍꯋꯥꯏꯒ ꯒꯤꯇ꯭ꯔꯒ ꯈꯥꯕꯗꯣ ꯑꯗꯨ ꯀꯪꯉꯧ ꯉꯧꯔꯒ ꯆꯥꯏ ꯉꯥꯁꯤ
ꯍꯥꯎꯕꯅꯤꯅꯦ ꯗꯨꯗꯤ ꯕꯣꯜ ꯌꯦꯉꯤꯔꯥ
ꯀꯅꯥ ꯁꯞꯄꯣꯔꯠ ꯇꯧꯋꯦ
ꯑꯩꯗꯤ ꯑꯁꯦꯡꯕꯥ ꯍꯥꯏꯔꯗꯤ ꯄ꯭ꯔꯣꯇꯨꯒꯜꯗ ꯁꯞꯄꯣꯔꯠ ꯇꯧꯕꯅꯤꯅꯦ
ꯑꯥ ꯑꯥ ꯑꯗꯨꯁꯨ ꯐꯥꯔꯦꯅꯦ ꯄ꯭ꯔꯣꯇꯨꯒꯜꯒ ꯏꯁꯄꯦꯟꯗꯤ ꯃꯟꯗꯦꯗ ꯊꯦꯅꯔ ꯊꯦꯡꯅꯔꯅꯤꯅꯥ
ꯑꯥ
ꯑꯗꯨ ꯑꯗꯨ ꯅꯪꯒꯤ ꯋꯥꯈꯜꯗꯥꯗꯤ ꯀꯃꯥꯏꯅ ꯇꯧꯋꯦ ꯉꯝꯒꯦꯔꯥ ꯉꯝꯃꯣꯏꯗ꯭ꯔꯥ ꯏꯁꯄꯦꯟ
ꯉꯝꯗꯦ ꯍꯥꯏꯅ ꯈꯜꯂꯤꯗꯥ
ꯏꯁꯄꯦꯟ ꯏꯁꯄꯦꯟꯁꯨ ꯑꯔꯥꯏꯕ ꯇꯤꯝꯗꯤ ꯅꯠꯇꯦꯀꯣ ꯀꯟꯕꯥꯅꯤꯀꯣ
ꯃꯥꯟꯅꯦ ꯑꯗꯨ ꯏꯁꯄꯦꯟꯗꯤ ꯕꯔꯀꯥ ꯄ꯭ꯂꯦꯌꯔ ꯈꯛꯇ ꯂꯩꯃꯤꯔ ꯃꯤꯗꯣ ꯑꯩ ꯊꯥꯖꯗꯦ꯫
ꯑꯥ ꯃꯣꯏꯒꯤ ꯄ꯭ꯂꯦꯁꯤꯁꯨ ꯐꯗꯤ ꯐꯗꯤ ꯐꯖꯕꯅꯤ ꯄꯣꯔꯇꯨꯒꯜꯁꯨ ꯗꯥꯎ ꯗꯥꯎꯗꯤ ꯌꯥꯏꯌꯦꯕꯥ ꯃꯣꯏ ꯗꯥꯎꯁꯤ
ꯃꯥꯅꯦ꯫ ꯑꯌꯨꯛꯀꯤꯗꯣ ꯑꯃꯥꯗꯣ ꯉꯝ ꯉꯝꯂꯣꯏꯗ꯭ꯔꯥ ꯍꯥꯏꯅ ꯈꯟꯕꯅꯤꯅꯦ
ꯎꯝ ꯑꯁ ꯑꯌꯨꯛ-ꯑꯌꯧꯒꯤ ꯄ꯭ꯂꯦꯗꯣ ꯑꯅꯤꯃꯛ ꯀꯜꯂꯦꯀꯣ ꯑꯁ ꯀꯦꯄꯤꯕꯔꯗꯦꯁꯨ ꯐꯥꯖꯩꯅꯦ ꯑꯍꯥꯟꯕ ꯑꯍꯥꯟꯕ ꯆꯪꯕ ꯃꯥꯟꯗꯦꯕ ꯃꯣꯏꯒꯤꯗꯣ ꯄꯨꯔꯥ ꯑꯦꯛꯁꯄꯤꯔꯤꯌꯦꯟꯁ ꯂꯩꯔꯒꯀꯣ ꯁꯥꯟꯅꯕ ꯇꯥꯏꯞꯇ ꯃꯑꯣꯡꯗꯣ ꯁꯥꯟꯅꯩꯅꯦ ꯐꯖꯩꯅꯦ꯫
ꯑꯝ ꯐꯖꯩꯌꯦ꯫
ꯃꯣꯏꯗꯤ ꯑꯍꯥꯟ ꯃꯣꯏꯗꯤ ꯑꯍꯥꯟ ꯃꯣꯏꯗꯤ ꯃꯣꯏꯗꯤ ꯑꯍꯥꯟꯅ ꯆꯡꯔꯥꯒ ꯋꯥꯂꯔꯜ ꯀꯞ ꯉꯝꯕꯒ ꯆꯞ ꯃꯥꯟꯅꯗꯦꯗꯥ ꯃꯣꯏꯒꯤꯗꯤ ꯑꯥ ꯌꯥꯎꯕꯒꯤꯀꯣ
ꯎꯝ
ꯐꯥꯔꯁ ꯇꯥꯏꯝꯅꯦꯕ ꯋꯥꯔꯀꯞ ꯍꯦꯛ ꯊꯣꯛ ꯍꯦꯛ ꯊꯣꯄꯗꯒꯤ ꯉꯁꯤꯅ ꯑꯍꯥꯟꯕ ꯅꯤꯕ ꯃꯣꯏꯅ ꯀꯩꯅꯣꯒꯤ ꯋꯣꯀꯞ ꯁꯥꯟꯅꯥꯕꯗꯣ
ꯎꯝ
ꯑꯗꯨꯗꯥꯒꯤꯗꯤ ꯏꯁ ꯃꯣꯏꯒꯤ ꯃꯥꯑꯣꯡꯗꯨꯗꯤ ꯅꯨꯡꯁꯤꯅꯦ꯫ ꯃꯊꯪꯗꯗꯤ ꯃꯣꯏꯅ ꯄꯥꯏꯔꯝꯕꯁꯨ ꯌꯥ ꯋꯥꯜ ꯀꯞꯇꯣ ꯐꯖꯩꯕ ꯃꯣꯏꯒꯤ ꯄ꯭ꯂꯦꯗꯣꯀꯣ ꯁꯥꯟꯅꯕ ꯃꯑꯣꯡꯗꯣ
ꯃꯥ ꯀꯤꯞꯄꯔꯗꯨꯗꯤ ꯑꯁ ꯐꯖꯅ ꯐꯥꯏꯍꯦ
ꯑꯝ ꯏꯄꯥꯗꯤ ꯌꯥꯏꯕꯅꯤ ꯑꯌꯨꯛꯒꯤꯗꯤ ꯑꯅꯤꯃꯛ ꯌꯥ ꯌꯥꯕ ꯌꯥꯕ ꯉꯥꯛꯇꯅꯤꯅꯦ꯫
ꯎꯝ
ꯀꯩꯅꯣꯒꯤ ꯑꯔꯖꯦꯟꯇꯤꯅꯥꯒꯤ ꯀꯤꯞꯄꯔꯁꯨ ꯃꯃꯤꯡ ꯌꯥꯝ ꯐꯥꯎꯔꯒ ꯆꯠꯄ ꯅꯨꯄꯥꯅꯤꯅꯥ
ꯃꯥꯅꯦ꯫
ꯑꯐꯥꯎꯕ ꯑꯐꯥꯎꯕ ꯑꯐꯥꯎꯕ ꯉꯥꯛꯇ ꯑꯣꯏꯕꯒꯤ ꯑꯃ ꯗꯤ ꯁꯤ ꯍꯧꯕ ꯇꯥꯔꯦꯅ ꯑꯅꯤꯃꯛ ꯉꯝꯕ ꯌꯥꯗꯕꯒꯤꯅꯤꯅꯦ꯫
ꯍꯣꯔꯦꯟꯁꯨ ꯐꯥꯖꯕ ꯃꯦꯠꯆꯁ ꯂꯩꯅꯦ꯫
ꯑꯥ ꯉꯁꯤ ꯌꯦꯡꯕ ꯇꯥꯔꯦ꯫
ꯅꯪꯗꯤ ꯀꯔꯝ ꯀꯔꯝꯕ ꯀꯟꯇ꯭ꯔꯤ ꯁꯞꯄꯣꯔꯠ ꯇꯧꯒꯦ꯫
ꯑꯩ ꯑ꯭ꯔꯖꯦꯟꯇꯤꯅꯥ ꯇꯧꯋꯦ꯫
ꯑꯣ ꯑꯠꯆꯥ ꯑꯥꯇꯣꯞꯄꯥꯗꯤ
ꯑꯔꯖꯦꯟꯇꯤꯅꯥꯗ ꯇꯧꯋꯦ ꯑꯩꯗꯤ
ꯌꯥꯏꯅꯦ꯫ ꯑꯗꯣ ꯍꯧꯖꯤꯛꯇꯤ ꯀꯔꯤ ꯇꯧꯔꯤꯒꯦ ꯅꯪꯗꯤ
ꯍꯥꯥ
ꯀꯩ ꯇꯧꯔꯤꯒꯦ ꯍꯧꯖꯤꯛꯇꯤ
ꯍꯧꯖꯤꯛꯇꯤ ꯇꯨꯝꯐꯝꯗ ꯍꯤꯞꯂꯒ ꯂꯩ ꯀꯩꯁꯨ ꯇꯧꯅꯤꯡꯉꯥꯏ ꯂꯩꯇꯕꯅꯤꯅ ꯀꯣ
ꯑꯣ ꯈꯨꯟ ꯈꯨꯟꯗꯔꯣ ꯀꯥꯏꯗꯔꯣ?
ꯑꯩ ꯀꯩꯅꯣꯒꯤꯅꯦ ꯇꯝꯄꯥꯛꯇꯅꯦ꯫
ꯑꯥ
ꯂꯝꯝꯄꯥꯛꯇ ꯀꯩꯅꯣꯒꯤ ꯊꯕꯛ ꯊꯕꯛ ꯂꯩꯕꯒꯤ ꯂꯥꯛꯄ
ꯑꯥ
ꯀꯔꯤ ꯀꯔꯤ ꯊꯕꯛ ꯇꯧꯕ꯭ꯔꯥ ꯀꯩꯅꯣꯒꯤ ꯑꯩꯈꯣꯏ ꯑꯩꯈꯣꯏ ꯈꯨꯟꯗ
ꯊꯕꯛ ꯍꯥꯏꯩꯁꯦ ꯂꯧ ꯃꯇꯝꯅꯤꯅ
ꯎꯝ ꯏꯁꯤꯡ ꯏꯁꯤꯡ ꯎꯝ ꯎꯝ ꯏꯁꯤꯡꯒꯤ ꯏ ꯂꯥꯎ ꯇꯧꯕ꯭ꯔꯣ
ꯃꯥꯅꯤ
ꯎꯝ ꯂꯣꯏꯔꯦ
ꯑꯩꯈꯣꯏꯒꯤꯗꯤ ꯂꯣꯏꯔꯦ ꯑꯩꯈꯣꯏ ꯀꯩ ꯍꯥꯏꯁꯦ ꯏꯃꯥꯟꯅꯕ ꯏꯃꯥꯟꯅꯕꯤ ꯃꯣꯏꯒꯤꯗꯤ ꯈꯔ ꯋꯥꯠꯂꯤ
ꯑ ꯍꯧꯖꯤꯛꯇꯤ ꯎꯝ ꯍꯧꯖꯤꯛꯇꯤ ꯂꯧ ꯃꯇꯝꯅꯤꯅ ꯆꯞ ꯆꯥꯔꯤꯅꯦ ꯁꯤꯖꯥꯟꯅꯦꯅꯦ ꯁꯤ ꯖꯨꯂꯥꯏ ꯐꯥꯔꯁ ꯋꯤꯛ ꯁꯦꯀꯦꯟ ꯋꯤꯛꯀꯨꯝꯕꯗꯀꯣ ꯂꯧ ꯂꯣꯏꯅꯃꯛ ꯂꯣꯏꯕ ꯃꯇꯝꯅꯤꯅꯤ ꯍꯟꯗꯛꯇꯤ ꯏꯁꯤꯡꯁꯨ ꯃꯔꯥꯡ ꯑ ꯀꯥꯏꯕꯅꯤꯅ ꯀꯩꯅꯣꯒꯤ ꯂꯧ ꯇꯧꯕꯗꯤ ꯅꯨꯡꯉꯥꯏꯔꯃꯅꯤꯅꯦ
ꯃꯥꯅꯦ
ꯅꯍꯥꯟꯗꯤ ꯏꯁꯤꯡꯁꯨ ꯂꯩꯇꯦ ꯏꯁꯤꯡ ꯅꯣꯡꯁꯨ ꯐꯖꯅ ꯆꯨꯗꯦ ꯃꯔꯥꯡꯁꯨ ꯏꯁꯤꯡ ꯀꯥꯏꯗꯦ ꯑꯗꯨꯒꯤ ꯑꯁ ꯌꯥꯝ ꯋꯥꯔꯒ ꯀꯣ ꯂꯥꯎ ꯇꯧꯕ ꯃꯤꯁꯨ
ꯏꯁꯤꯡꯒꯤ ꯏꯁꯤꯡꯒꯤ ꯏ ꯂꯥꯎꯁꯨ ꯋꯥꯏꯕ ꯏꯁꯤꯡ ꯂꯩꯇ꯭ꯔꯗꯤ
ꯁꯣꯝꯗꯤ ꯑ ꯀꯌꯥ ꯁꯤꯔ ꯀꯌꯥꯝ ꯀꯨꯏꯔꯒꯦ ꯁꯨꯃꯥꯏꯅ ꯇꯧꯕꯁꯦ
ꯑ ꯀꯏꯗꯔꯤꯗ ꯍꯥꯏꯁꯣ ꯍꯥꯟ ꯅ ꯆꯥꯡꯒꯂ ꯄꯅꯤꯅ ꯅꯪ ꯂꯥꯏꯔꯤꯛ ꯇꯝꯕꯒꯨꯝꯕꯗꯤ ꯂꯣꯏꯔꯦ
ꯂꯣꯏꯔꯦ ꯍꯥꯏꯕ ꯇꯥꯔꯦ
ꯎꯝ ꯀ꯭ꯂꯥꯁ ꯀꯌꯥ ꯐꯥꯎꯗꯤ ꯇꯝꯍꯧꯋꯦꯕ
ꯈꯁ ꯎꯝ ꯀꯤꯁꯔꯦ ꯀꯣꯂꯦꯖꯇꯤ ꯂꯣꯏꯔꯦ
ꯆꯠ ꯆꯠ ꯆꯠꯕꯤꯌꯦ ꯑꯗꯨꯗꯤ ꯅꯩ ꯑꯦꯟ ꯏ ꯄꯤꯗ ꯏꯐꯦꯛ ꯇꯧꯔꯒ ꯐꯣꯔ ꯌꯔ ꯆꯠꯄ꯭ꯔꯥ ꯑꯗꯨꯒ ꯊ꯭ꯔꯤꯌꯔ ꯈꯛꯇꯔꯣ
ꯑꯩꯗꯤ ꯊ꯭ꯔꯤ ꯌꯔꯁ ꯈꯛꯇꯅꯤꯗ
ꯑ ꯑꯥ
ꯑꯩ ꯍꯦꯛ ꯂꯣꯏꯔꯒ ꯃꯊꯪꯒꯤꯗꯨꯅ ꯐꯣꯔ ꯗꯦꯁ ꯍꯧꯕ
ꯎꯝ ꯑꯗꯨꯗꯤ ꯀꯟꯅ ꯀꯟꯅ ꯍꯣꯠꯅꯔꯣꯅꯦ ꯑꯉꯥꯡ ꯑꯉꯥꯡ ꯑꯣꯏꯔꯤꯉꯩꯗ ꯑꯦꯛꯖꯥꯝ ꯀꯔꯤ ꯀꯔꯥꯗꯥ ꯊꯥꯔꯒ ꯀꯩꯅꯣꯒꯤ ꯊꯕꯛ ꯂꯧꯍꯧꯅꯤꯡꯉꯥꯏ ꯇꯧꯔꯣ ꯔꯥꯏꯠ ꯇꯥꯏꯝꯅꯤꯅꯦ ꯑꯥꯔꯃꯤꯒꯨꯝꯕ ꯑꯦꯛꯖꯥꯝ ꯊꯥꯔꯒ ꯃꯥꯏ ꯄꯥꯛꯄ ꯌꯥꯔꯦꯅꯦ ꯍꯦꯛ ꯀꯣꯂꯦꯖ ꯂꯣꯏꯕ ꯈꯨꯟꯗꯒꯤ ꯃꯇꯥꯡ ꯃꯇꯥꯡ ꯑꯃꯗꯤ
ꯃꯇꯝꯗꯗꯤ ꯍꯧꯖꯤꯛꯇꯤ ꯆꯞ ꯆꯥꯕ ꯇꯝꯅꯦ ꯑꯗꯣ ꯑꯁ ꯈꯪꯗꯔꯦꯗꯥ
ꯈꯔꯗꯤ ꯇ꯭ꯔꯥꯏ ꯇꯧꯈ꯭ꯔꯕꯅꯤ ꯈꯔꯅ ꯋꯥꯠꯂꯤꯕ
ꯑꯥ ꯇꯔꯥꯏ ꯇꯧ ꯑꯃꯨꯛꯀ ꯇꯧ ꯑꯃꯨꯛꯀ ꯑꯃꯨꯛꯀ ꯇꯧꯒꯗꯕꯅꯤ ꯋꯥꯠꯄꯗꯣ ꯑꯃꯨꯛꯀ ꯇꯧ ꯇꯧ ꯇꯧꯔꯗꯤ ꯅꯣꯡꯃꯗꯤ ꯃꯥꯏ ꯄꯥꯛꯄ ꯊꯦꯡꯅꯔꯅꯤꯅꯦ ꯊꯦꯡꯅꯕ ꯃꯇꯝꯗꯤ ꯎꯝ
ꯉꯥꯏꯔꯒ ꯂꯩꯔꯦꯅꯦꯗ
ꯑꯥ
ꯑꯩꯈꯣꯏ ꯑꯩꯈꯣꯏꯅ ꯈꯔ ꯆꯍꯤ ꯑꯍꯟꯕꯅꯤꯅ ꯊꯕꯛ ꯃꯆꯥ ꯃꯆꯥ ꯑꯄ꯭ꯂꯥꯏ ꯇꯧꯕ ꯌꯥꯗ꯭ꯔꯦꯕ ꯑꯩꯈꯣꯏꯗꯤ ꯀꯣ
ꯑꯣ
ꯑꯩꯈꯣꯏꯗꯤ ꯎꯄꯥꯏ ꯂꯩꯇ꯭ꯔꯦ ꯑꯗꯨꯒꯤ ꯅꯪ ꯅꯈꯣꯏ ꯅꯍꯥ ꯅꯣꯏꯒꯤ ꯌꯪ ꯑꯦꯟ ꯑꯦꯅꯔꯖꯦꯇꯤꯛ ꯈꯣꯏꯅ ꯐꯖꯅ ꯇꯧꯔꯣ ꯅꯣꯏꯅ ꯃꯥꯏ ꯄꯥꯛꯔ ꯑꯗꯨꯗꯤ ꯁꯣꯁꯥꯏꯇꯤꯁꯨ ꯀꯩꯅꯣꯒꯤ ꯁꯣꯁꯥꯏꯇꯤꯒꯤ ꯃꯥꯏꯁꯨ ꯉꯥꯛꯄꯅꯤꯅ ꯅꯣꯏꯅ ꯃꯥꯏꯄꯥꯛꯔꯥꯗꯤ
ꯆꯨꯝꯃꯦ ꯌꯥꯝ ꯆꯨꯝꯕ ꯋꯥꯍꯩꯅꯤ
ꯎꯝ ꯁꯣꯁꯥꯏꯇꯤꯗꯨꯁꯨ ꯈꯨꯟꯗꯨꯁꯨ ꯂꯣꯏꯅꯃꯛ ꯍꯧꯋꯦ ꯍꯧꯕ
ꯑꯁ ꯈꯪꯗ꯭ꯔꯦꯗ ꯄꯨꯟꯁꯤꯁꯤꯀꯣ ꯅꯣꯏ ꯑꯉꯥꯡ ꯑꯣꯏꯔꯤꯉꯩꯗ ꯀꯟꯅ ꯇꯧꯔꯣ ꯍꯣꯠꯅꯔꯣ ꯍꯣꯠꯅꯔꯒ
ꯁꯔꯚꯤꯁꯀꯨꯝꯕ ꯑꯦꯛꯖꯥꯝ ꯎꯁ ꯑꯥꯔꯃꯤꯒꯤꯁꯨ ꯑꯦꯁ ꯑꯦꯁ ꯁꯤꯒꯤꯗꯤ ꯖꯤ ꯗꯤꯒꯤ ꯂꯣꯏꯅꯃꯛ ꯊꯥꯕ ꯌꯥꯏꯅꯦ ꯑꯩꯈꯣꯏ ꯏꯅꯥꯎ ꯏꯅꯥꯎꯅꯨꯄꯥ ꯈꯣꯏ ꯁꯤꯗ ꯂꯩꯕ ꯀꯝꯄꯣꯁꯨ ꯑꯗꯨꯝ ꯊꯥꯔꯒ ꯂꯩ ꯑꯥ ꯅꯠꯇꯦ ꯈꯣꯏ ꯍꯣꯏ ꯏꯅꯥꯎꯅꯨꯄꯥ ꯈꯣꯏ ꯑꯦꯛꯖꯥꯝ ꯊꯥꯔꯒ ꯀꯣꯆꯤꯡ ꯆꯠꯂꯒ ꯃꯣꯏꯁꯨ ꯀꯣꯂꯦꯖ ꯀꯥꯕ ꯂꯣꯏꯔꯒꯀꯣ ꯑꯦꯛꯖꯥꯝꯒꯤꯗꯃꯛꯇ ꯄ꯭ꯔꯤꯄꯦꯔꯦꯁꯟ ꯇꯧꯔꯒ ꯀꯟꯅ ꯍꯣꯠꯅꯔꯦ ꯑꯩꯅ ꯈꯔ ꯑꯍꯟ ꯑꯣꯏꯕꯅꯤꯅ ꯑꯩꯁ ꯑꯁꯤ ꯃꯇꯝꯗꯤ ꯆꯞ ꯆꯥꯔꯦ ꯅꯣꯏꯁꯦ ꯑꯉꯥꯡ ꯃꯇꯝꯅꯦ ꯅꯍꯥꯅꯦ ꯈꯔ ꯑꯍꯟ ꯑꯣꯏꯔꯤꯗꯤ ꯃꯇꯝ ꯂꯣꯏꯅꯃꯛ ꯊꯦꯡꯗꯣꯛꯀꯅꯤ ꯑꯗꯨ ꯊꯦꯡꯗ꯭ꯔꯤꯉꯩꯗ ꯑꯁꯤ ꯃꯇꯝꯗꯣ ꯂꯥꯎꯍꯧꯔꯣ ꯂꯥꯎꯍꯧꯔꯒ ꯀꯟꯅ ꯄꯥꯔꯣ ꯃꯤ ꯑꯣꯏꯅꯉꯩ ꯇꯧꯑꯣ ꯁꯔꯚꯤꯁꯒꯨꯝꯕ ꯇꯧꯔꯗꯤ ꯁꯔꯚꯤꯁ ꯃꯆꯥꯔ ꯑꯆꯧꯕꯔꯥ ꯈꯟꯒꯅꯨ ꯃꯆꯥ ꯃꯆꯥꯁꯨ ꯑꯄꯤꯛꯄꯁꯨ ꯑꯆꯥꯎꯕꯁꯨ ꯑꯗꯨꯝ ꯐꯪ ꯐꯪꯕꯗꯣ ꯑꯗꯨꯝ ꯂꯧꯍꯧꯔꯣ ꯁꯔꯚꯤꯁ ꯃꯆꯥ ꯂꯩꯔꯗꯤ ꯑꯗꯨꯝ ꯑꯩꯈꯣꯏ ꯏꯃꯨꯡꯗꯤ ꯅꯨꯡꯉꯥꯏꯅ ꯂꯩꯕ ꯌꯥꯏꯌꯦꯕ ꯍꯟꯗꯛꯇꯤꯀꯣ
ꯃꯥꯅꯦ
ꯎꯝ ꯍꯨꯃꯥꯡꯅ ꯄꯩꯁꯥ ꯇꯥꯅꯒ ꯉꯥꯎ ꯁꯨꯔꯒ ꯐꯥꯝ ꯇꯧꯔꯒ ꯑꯗꯨꯗꯤ ꯌꯥꯝ ꯀꯩꯅꯣꯒꯤ ꯋꯥꯏꯕ
ꯎꯝ
ꯎꯝ ꯑꯩꯈꯣꯏꯅ ꯉꯥꯛꯇꯪ ꯂꯥꯏꯔꯒ ꯄꯨꯟꯁꯤ ꯂꯥꯛꯀꯗꯕ ꯂꯝꯕꯤꯗꯨ ꯂꯣꯍꯣꯡ ꯂꯨꯍꯣꯡꯒꯅꯤ ꯂꯨꯍꯣꯡ ꯂꯨꯍꯣꯡꯕ ꯃꯇꯝꯗ ꯑꯉꯥꯡ ꯄꯣꯛꯀꯅꯤ ꯑꯗꯨ ꯃꯇꯝꯗ ꯏꯁꯥ ꯏꯁꯥ ꯈꯣꯏ ꯏꯁꯨ ꯈꯥꯏꯗꯣ ꯁ꯭ꯀꯨꯜ ꯀꯥꯍꯟꯕꯗ ꯀꯃꯥꯏꯅ ꯀꯥꯍꯟꯒꯦꯅ ꯀꯣ ꯑꯗꯨ ꯋꯥꯈꯜꯗ ꯈꯔ ꯈꯜꯂꯒ ꯀꯟꯅ ꯍꯣꯠꯅꯥ ꯍꯣꯠꯅꯒꯗꯕꯅꯤ
ꯃꯥꯅꯦ ꯑꯩꯈꯣꯏꯗꯤ ꯑꯁ ꯀꯩ ꯍꯥꯏꯁꯤꯔꯥ ꯑꯗꯨꯒꯨꯝꯕꯗꯤ ꯈꯪ ꯈꯪꯕ ꯍꯧꯕ ꯉꯥꯏꯔꯤꯅꯤ
ꯑꯗꯨꯅꯦ ꯀꯟꯅ ꯄꯥꯎ ꯎꯝ ꯑ ꯑꯗꯨ ꯑꯗꯨꯒꯤ ꯍꯦꯛ ꯂꯣꯏꯕ ꯃꯇꯝꯗꯗꯤ ꯉꯧꯁꯤꯟꯕ ꯑ ꯀꯩꯅꯣꯒꯤ ꯌꯥꯝ ꯑꯥꯏꯗꯤꯌꯥ ꯂꯩꯇꯕꯅꯦꯕ ꯑꯉꯥꯡ ꯑꯉꯥꯡ ꯑꯉꯥꯡ ꯑꯣꯏꯕꯅꯤꯅꯀꯣ ꯁꯤꯅꯤꯌꯔ ꯈꯣꯏꯗ ꯀꯩꯅꯣ ꯀꯩꯅꯣ ꯁꯖꯦꯁꯟ ꯂꯧꯕ ꯌꯥꯕ ꯀꯥꯝꯄꯨꯇ꯭ꯔ ꯂꯧꯔꯒ ꯀꯃꯥꯏꯅ ꯇꯧꯁꯤꯔꯥ ꯑꯩꯈꯣꯏ ꯀꯦꯔꯤꯌꯔ ꯀꯃꯥꯏꯅ ꯁꯦꯝꯁꯤꯔꯥ ꯍꯥꯏꯕꯗꯨ ꯍꯪꯑꯒ ꯐꯖꯅ ꯀꯩꯅꯣ ꯇꯧꯔ ꯑꯗꯨꯅ ꯍꯦꯟꯅ ꯐꯩꯌ‌ꯦꯕ ꯑꯩꯈꯣꯏꯒꯤ ꯄꯨꯟꯁꯤꯒꯤ ꯂꯝꯕꯤꯗꯗꯤ ꯂꯝꯕꯤ ꯈꯣꯡꯊꯥꯡꯁꯦ ꯑ ꯆꯠꯅꯤꯡꯉꯥꯏ ꯂꯩꯕ ꯑꯗꯨꯒꯤꯗ ꯑꯩꯈꯣꯏꯅ ꯐꯖꯅ ꯆꯠ ꯆꯠꯇꯔꯗꯤ ꯎꯄꯥꯏ ꯂꯩꯔ‌ꯣꯏꯌ‌ꯦ ꯀꯟꯅ ꯄꯥꯒꯗꯕꯅꯤ ꯑꯃꯨꯛꯀ ꯑꯥ ꯑꯝꯄꯥꯛꯒꯨꯝꯕꯗ ꯂꯥꯛꯔꯗꯤ ꯂꯥꯥꯏꯔꯤꯛ ꯄꯥꯅꯤꯡꯉꯥꯏ ꯀꯥꯟꯅ ꯍ‌ꯣꯠꯅꯥꯗꯕꯅꯤꯅꯦ ꯗꯥꯛꯇꯤ ꯑꯩꯈꯣꯏ ꯗꯥꯞꯀꯤ ꯄꯨꯟꯁꯤꯁꯦ ꯌꯥꯗ꯭ꯔꯦꯕ ꯊꯕꯛ ꯂꯩꯇ꯭ꯔꯗꯤ
ꯄꯨꯟꯁꯤꯁꯦ ꯂꯨꯏꯌ‌ꯦꯅꯦ
ꯎꯝ ꯄꯨꯟꯁꯤꯁ‌ꯦ ꯌꯥꯝ ꯂꯨꯈ꯭ꯔꯦ ꯎꯄꯥꯏ ꯂꯩꯇ꯭ꯔꯦ ꯎꯝ ꯂꯨꯕ ꯍꯧꯔꯦꯅꯦ ꯄꯨꯟꯁꯤꯒꯤ ꯈꯟꯕ ꯃꯇꯨꯡꯗ ꯍꯤꯡꯁꯨ ꯀꯩꯅ‌ꯣꯒꯤꯅꯦ ꯑꯩꯈꯣꯏꯅꯀꯣ ꯈꯔ ꯋꯥꯔꯦꯕ
ꯃꯇꯝꯁꯦ ꯆꯥꯎꯈꯠꯂꯕꯅꯤꯅ
ꯎꯝꯝ ꯃꯇ‌ꯝꯁ‌ꯦ ꯆꯥꯎꯈꯠꯂꯕꯅꯤꯅ ꯃꯇꯝ ꯃꯇꯝꯒꯤ ꯄꯨꯔꯛꯄꯒꯤꯀꯣ
ꯎꯝ
ꯑ‌ꯦ ꯄꯩꯁꯥꯒꯤ ꯚꯦꯂꯨꯁꯨ ꯌꯥꯝ ꯋꯥꯡꯈ꯭ꯔꯦ ꯑꯩꯈꯣꯏꯅ ꯏꯁ ꯊꯥ ꯊꯥ ꯊꯕꯛ ꯇꯧꯗ꯭ꯔꯗꯤ ꯎꯄꯥꯏ ꯂꯩꯇ꯭ꯔ‌ꯦꯅ‌ꯦ ꯆꯤꯡꯗ ꯂꯩꯕꯅꯁꯨ ꯐꯩꯌ‌ꯦꯅꯦ ꯐ꯭ꯔꯦꯁ ꯀꯣ ꯅꯨꯡꯁꯤꯠ ꯐ꯭ꯔꯦꯁ ꯂꯧꯕꯒꯤ ꯑꯩꯈꯣꯏ ꯍꯛꯆꯥꯡꯗ ꯐꯩ‌ꯌ‌ꯦꯅ‌ꯦ ꯆꯤꯡꯗꯗꯤ ꯌꯦꯟꯁꯥꯡꯁꯨ ꯐ꯭ꯔꯦꯁ ꯐ꯭ꯔꯦꯁ ꯆꯥꯔꯝ ꯆꯥꯔꯝꯒꯅꯤꯅꯦ
ꯆꯥꯏꯌ‌ꯦ
ꯑꯗꯨꯅꯤ
ꯆꯤꯡꯗ ꯂꯩꯕꯗꯤ ꯑꯗꯨꯒꯨꯝꯕꯗꯤ ꯅꯨꯡꯉꯥꯏ ꯑꯗꯣ ꯀꯔꯤ ꯍꯥꯏꯁꯤꯔꯥ
ꯎꯝ
ꯄꯨꯟꯁꯤꯒꯤ ꯑꯥ ꯂꯝꯕꯤ ꯍꯥꯏꯁꯤꯔ ꯅꯣꯂꯦꯖ ꯌꯥꯎꯗꯦꯕ ꯐ꯭ꯌꯨꯆꯔ ꯀꯌꯥ ꯂꯩꯇꯦꯕ ꯆꯤꯡꯗ ꯂꯩꯕꯅꯤꯅ
ꯁꯤ ꯇꯝꯄꯥꯛꯇ ꯂꯥꯛꯔꯒ ꯀꯩ ꯀꯩꯅꯣ ꯌꯦꯡꯉꯣ ꯇꯧꯕ ꯌꯥꯕꯀꯣ ꯀ‌ꯣꯂꯦꯖ ꯀꯒ‌ꯦꯔ ꯀꯣꯆꯤꯡ ꯂꯧꯒꯦꯔꯥ ꯑꯗꯨꯝ ꯂꯥꯛꯔꯒ ꯈꯟꯅꯕꯅ ꯐꯩꯌ‌ꯦꯅ‌ꯦ ꯆꯤꯡꯗ ꯂꯩꯕ ꯃꯍꯨꯠꯇꯗꯤ ꯇꯝꯄꯥꯛꯇ ꯂꯤꯕꯅ ꯐꯩ
ꯃꯥꯅꯦ
ꯎꯝ
ꯑꯗꯣ ꯑꯁ ꯍꯟꯗꯛꯇꯤ ꯀꯤ ꯍꯥꯏꯁꯤꯔꯥ
ꯇꯝꯄꯥꯥꯛꯇꯁꯨ
ꯅꯨꯡꯉꯥꯏꯗꯧ ꯃꯥꯟꯗꯦꯅꯦ
ꯎꯝ ꯑꯩꯈꯣꯏꯅ ꯂꯥꯏꯕꯤꯗꯤ ꯑꯗꯨꯝ ꯂꯕ ꯌꯥꯏ ꯍꯥꯏꯅ ꯑꯗꯨꯒꯤ ꯀꯩꯅꯣ ꯂꯥꯏꯔꯤꯛ ꯄꯥꯕ ꯀꯩꯅꯣ ꯈꯣꯠꯄꯀꯣ ꯑꯗꯨꯝꯗꯤ ꯈꯔ ꯅꯨꯡꯉꯥꯏꯌꯦ ꯑꯩꯈꯣꯏ ꯑꯥ ꯆꯤꯡꯔꯣꯝꯗꯗꯤ ꯅꯣꯂꯦꯖ ꯂꯥꯛꯇ꯭ꯔꯕꯅꯤꯅ ꯀ꯭ꯔꯤ ꯀꯔꯥꯒꯨꯝꯕ ꯂꯥꯏꯔꯤꯛ ꯄꯥꯅꯤꯡꯉꯥꯏꯁꯨ ꯏꯟꯚꯥꯏꯔꯣꯟꯃꯦꯟ ꯂꯩꯇꯕꯅꯤꯅ ꯃꯤꯌꯥꯝ ꯑꯩꯈꯣꯏ ꯃꯔꯨꯞ ꯄꯨꯟꯁꯤꯟꯕꯒꯤ ꯃꯇꯝꯁꯨ ꯂꯩꯇꯕ ꯃꯇꯝꯥꯡ ꯍꯥꯏꯔꯗꯤ ꯃꯔꯨꯞ ꯃꯔꯨꯞ ꯃꯔꯨꯞ ꯃꯔꯨꯞ ꯃꯔꯨꯞꯀ ꯑꯗꯨꯝ ꯄꯨꯜꯂꯒ ꯇꯤꯟꯅꯒ ꯑꯗꯨꯝ ꯆꯠꯀꯅꯤ
ꯎꯝ
ꯑꯗꯨꯒꯤ ꯑꯩꯈꯣꯏꯅ ꯃꯇꯝ ꯈꯥꯏꯗꯣꯛꯅꯤꯡꯉꯥꯏꯀꯣ ꯈꯔ ꯂꯨꯕꯅꯦꯕ
ꯃꯥꯅꯦ
ꯀꯩꯅꯣ ꯍꯅꯔꯣ ꯀꯩꯅꯣꯏꯒꯤ ꯑꯥꯔꯃꯤꯒꯨꯝꯕꯗꯤ ꯆꯦꯟ ꯆꯣꯡꯕ ꯌꯥꯏꯅꯦ
ꯃꯥꯅꯦ ꯃꯤꯒꯨꯝꯕꯗꯤ ꯈꯔ ꯂꯩꯈꯤ ꯃꯇꯝ
ꯎꯝ ꯑꯥ ꯑꯩꯈꯣꯏ ꯃꯇꯝꯗ ꯆꯦꯟ ꯆꯣꯡꯅꯒ ꯑꯩꯈꯣꯏꯅ ꯇꯧꯕ ꯌꯥꯔꯦ ꯑꯩꯈꯣꯏꯅ ꯀꯦꯔꯤꯌꯔ ꯐ ꯐꯖꯅ ꯁꯦꯝꯗꯣꯛ ꯁꯟꯗꯣꯛꯇ꯭ꯔꯗꯤ ꯌꯥꯗꯦꯕ ꯑꯟꯗꯗꯤ ꯃꯇꯁꯦ ꯇꯣꯉꯥꯟꯕꯅꯤꯅꯀꯣ
ꯎꯝ
ꯅꯪꯗꯤ ꯀꯔꯝꯕ ꯀꯣꯂꯦꯖꯇ ꯀꯥꯕ꯭ꯔꯥ ꯀꯩꯅꯣꯒꯤ ꯁꯤ ꯀꯣꯂꯦꯖ ꯀꯥꯕ ꯃꯇꯝꯗ ꯍꯥꯥ ꯇꯥꯔꯕꯣ ꯇꯥꯕ꯭ꯔꯥ ꯍꯜꯂꯣ ꯍꯜꯂꯣ
ꯍꯜꯂꯣ
ꯇ
ꯍꯜꯂꯣ
ꯍꯜꯂꯣ
ꯇꯥꯕ꯭ꯔꯣ
ꯑꯣ ꯇꯥꯏ ꯇꯥꯏ ꯑ ꯃꯔꯛ ꯇꯥꯒꯨꯝ ꯇꯥꯗꯕꯒꯨꯝ ꯇꯧ ꯍꯧꯒꯤꯀꯣ
ꯑꯣ ꯃꯔꯛ ꯃꯔꯛꯇ ꯅꯨꯡꯉꯥꯏꯇꯦꯅꯦ
ꯑꯥ ꯃꯔꯛ ꯃꯔꯛꯇ ꯅꯨꯡꯉꯥꯏ ꯀꯦ
ꯍꯧꯖꯤꯛꯇꯤ ꯑꯗꯨꯝ ꯅꯨꯡꯉꯥꯏꯀꯣ
ꯑ ꯍꯧꯖꯤꯛꯗꯤ ꯑꯗꯨꯝ ꯅꯨꯡꯉꯥꯏꯔꯦ ꯑꯃꯨꯛꯀ ꯑꯗꯨꯝ ꯀꯩꯁꯨ ꯇꯧꯗꯦ ꯍꯟꯗꯛꯇꯤ ꯌꯥꯝ ꯅꯨꯡꯉꯥꯏꯔꯦꯀꯣ
ꯃꯥꯅꯦ ꯆꯤꯡꯗ ꯂꯩꯇꯦꯅ ꯃꯔꯛ ꯃꯔꯛꯇ ꯑꯁ ꯅꯨꯡꯉꯥꯏꯇꯕꯁꯨ ꯂꯩꯔꯤꯅꯦ
ꯉ ꯀꯩꯅꯣ ꯀꯩꯅꯣ ꯇꯝꯄꯥꯛꯇꯗꯤ ꯃꯝꯃꯤꯅꯦ ꯅꯣꯡꯁꯦ ꯃꯝꯕ ꯍꯧꯔꯦꯅꯦ ꯅꯣꯡ ꯆꯨꯔꯦꯔꯥ ꯈꯪꯗ꯭ꯔꯦ ꯅꯨꯡꯁꯤꯠꯁꯨꯨ ꯀꯟꯅ ꯁꯤꯠꯂꯦꯕꯀꯣ
ꯑꯣ ꯅꯨꯡꯁꯤꯠꯇꯤ ꯈꯔ ꯈꯔꯗꯤ ꯂꯥꯛꯑꯦ ꯑꯩꯈꯣꯏꯗꯁꯨ ꯆꯤꯡꯗꯁꯨ
ꯑꯣ ꯅꯣꯡ ꯃꯪꯕ꯭ꯔꯥ
ꯎꯝ ꯈꯔꯗꯤ ꯂꯥꯛꯑꯦ ꯑꯗꯣ ꯂꯣꯏ ꯆꯠꯈ꯭ꯔꯦꯅꯦ
ꯑꯥ
ꯑꯃꯔꯣꯝꯗ ꯑꯃꯨꯛ ꯆꯠꯈ꯭ꯔꯦ ꯏꯁ ꯏꯁ ꯃꯅꯥꯛꯇ ꯆꯠꯈ꯭ꯔꯦ
ꯑ ꯍꯥ ꯍꯥꯍꯥ ꯑꯦꯛꯁ ꯃꯅꯥꯛꯇ ꯆꯠꯂꯗꯤꯀꯣ ꯅꯣꯡ ꯂꯥꯛꯀꯅꯤꯀꯣ
ꯉꯥꯏ ꯉꯥꯏ ꯇꯥꯔꯦꯅꯦ
ꯑꯥ ꯑꯗꯨꯗꯤ ꯅꯗꯤ ꯅꯣꯡ ꯆꯨꯕꯅꯁꯨ ꯐꯔꯦꯗ ꯀꯩꯅꯣꯒꯤ ꯀꯩꯅꯣꯒꯤ ꯑꯩꯈꯣꯏꯅ ꯂꯧ ꯐꯧꯗꯣ ꯂꯤꯡꯕ ꯃꯇꯝꯗꯀꯣ ꯅꯣꯡ ꯆꯨꯨꯔꯗꯤ ꯐꯥꯏꯌꯦꯕ
ꯃꯥꯅꯦ ꯑꯁ ꯌꯥꯝꯃꯜꯂꯁꯨ ꯌꯥꯗꯦꯅꯦ ꯏꯁꯤꯡꯁꯨ
ꯏꯁꯤꯡ ꯌꯥꯝꯃꯜꯂꯗꯤ ꯌꯥꯗꯦ ꯍꯟꯗꯛꯇꯤ ꯏꯁꯤꯡꯁꯤ ꯃꯔꯥꯡ ꯀꯥꯏꯅ ꯂꯩꯔꯝꯒꯅꯤꯅꯦ ꯅꯣꯡ ꯀꯟꯅ ꯆꯨꯕꯤꯒꯦ ꯏꯁꯤꯡꯗꯤ ꯌꯥꯝ ꯅꯪꯕꯅꯤꯅꯦ
ꯎꯝ ꯏꯁꯤꯡꯗꯤ ꯌꯥꯝꯃꯦ ꯍꯧꯖꯤꯛꯇꯤ ꯇꯨꯔꯦꯟ ꯇꯨꯔꯦꯟ ꯏꯁꯤꯡꯁꯨ ꯌꯥꯝ ꯆꯥꯎꯋꯦꯕ ꯍꯧꯖꯤꯛꯇꯤ
ꯑꯥ
ꯂꯧꯗꯤ ꯌꯥꯝ ꯆꯥꯎꯕ꯭ꯔꯣ ꯀꯃꯥꯏ ꯇꯧꯕ꯭ꯔꯥ ꯇꯤꯟꯗꯤ ꯀꯌꯥ ꯀꯌꯥ ꯊꯣꯛꯄ꯭ꯔꯣ ꯎꯝ ꯆꯥꯝꯃ ꯆꯥꯅꯤ ꯆꯍꯨꯝ ꯊꯣꯛꯄ꯭ꯔꯣ ꯑꯩꯈꯣꯏꯅ ꯇꯤꯟꯗꯣ
ꯇꯤꯟꯗꯨꯗꯤ ꯑ ꯑꯦꯛꯖꯦꯛ ꯈꯪꯗꯤ ꯈꯪꯍꯧꯗ꯭ꯔꯦꯅꯦ ꯎꯝ ꯕꯣꯔꯥꯗꯤ ꯀꯩ ꯍꯥꯏꯅꯤ ꯆꯥꯝꯃ ꯀꯨꯟ ꯆꯥꯝꯃ ꯀꯨꯟꯊ꯭ꯔꯥ ꯑꯗꯨꯝ ꯂꯧꯋꯦ
ꯑꯁ ꯕꯣꯔꯥ ꯑꯆꯧꯕ ꯆꯥꯝꯃ ꯀꯨꯟ ꯑꯣꯏꯔꯗꯤ ꯌꯥꯝꯃꯤꯅꯦ ꯑꯗꯨꯗꯤ ꯇꯤꯟꯗꯤ ꯌꯥꯝꯔꯝꯃꯅꯤꯅꯦ ꯕꯣꯔꯥꯗꯣ ꯇꯤꯟ ꯃꯔꯤ ꯃꯔꯤꯅꯦꯕ ꯆꯪꯕꯗꯣ
ꯐꯖꯅ ꯍꯥꯜꯂꯗꯤꯀꯣ ꯇꯤꯟ ꯃꯔꯤ ꯑꯗꯨꯒ ꯐꯖꯅ ꯍꯥꯟꯗ꯭ꯔꯗꯤ ꯑꯩꯈꯣꯏꯅ ꯁꯨꯃꯥꯏꯅ ꯀꯣꯟꯅꯒꯤ ꯁꯥ ꯊꯧꯔꯤ ꯊꯧꯔꯦꯅꯀꯣ ꯁꯇꯤꯆ ꯇꯧꯔꯒ ꯅꯤꯗꯜꯅ ꯁꯇꯤꯆ ꯇꯧꯔꯒ ꯁꯥꯕꯗꯤ ꯇꯤꯠ
ꯑ
ꯑꯗꯨ ꯅꯠꯇꯕꯤꯗ ꯑꯩꯈꯣꯏꯅ ꯊꯧꯔꯤꯅ ꯄꯨꯜꯂꯤꯗꯤ ꯈꯨꯠꯅ ꯄꯨꯟꯕꯗꯨꯀꯣ
ꯑꯥ
ꯄꯨꯟꯁꯤꯜꯂꯒ ꯄꯨꯟꯕꯗꯨꯗꯤꯅ ꯑꯍꯨꯝ ꯆꯥꯡꯉꯦ
ꯈꯨꯠꯅ ꯇꯧꯕꯅꯤꯗ ꯑꯩꯈꯣꯏꯗꯤ
ꯑꯗꯨ ꯑꯁ ꯌꯥꯝꯃꯦꯅꯦ ꯑꯗꯨꯗꯤ ꯆꯥꯝꯃ ꯀꯨꯟ ꯑꯣꯏꯔꯗꯤ
ꯆꯥꯝꯃ ꯀꯨꯟꯗꯤ ꯌꯥꯝꯃꯦꯅꯦ
ꯀꯩ ꯍꯥꯏꯁꯤꯔ ꯌꯥꯝꯃꯦ ꯍꯥꯏꯕ ꯇꯥꯔꯦ
ꯌꯥꯝꯅ ꯆꯪꯈ꯭ꯔꯦꯕ ꯆꯥꯝꯃ ꯀꯨꯟꯗꯤ
ꯀ꯭ꯔꯤ ꯍꯥꯏꯁꯤꯔꯥ ꯎꯝ
ꯆꯥꯝꯃ ꯀꯨꯟꯗꯤ ꯌꯥꯝꯃꯦꯅꯦ ꯌꯥꯝꯔꯝꯒꯅꯤꯅꯦ ꯑꯗꯨꯗꯤ ꯆꯥꯅꯤ ꯆꯥꯅꯤ ꯌꯥꯡꯈꯩ ꯑꯝꯍꯦꯛ ꯁꯨꯔꯝꯒꯅꯤꯅꯦ ꯀꯣ
ꯃꯥꯅꯦ ꯎꯝ ꯌꯥꯔ ꯀꯩ ꯍꯥꯏꯁꯤꯔꯥ ꯌꯥꯏ ꯌꯥꯔꯥꯛ ꯈꯔ ꯌꯥꯝꯅ ꯂꯧꯒꯤ ꯈꯔꯅ ꯃꯊꯪꯗꯅ ꯑꯃꯨꯛ ꯈꯔ ꯀꯔꯤ ꯍꯥꯏꯁꯤꯔꯥ ꯈꯔ ꯂꯦꯁ ꯑꯣꯏꯅ ꯂꯧꯋꯤ ꯑꯃꯨꯛ ꯌꯥꯝꯕ ꯑꯃꯨꯛ ꯌꯥꯝꯗꯕ ꯑꯗꯨꯝ ꯆꯦꯟꯖ ꯇꯧꯔꯒ ꯂꯧꯕꯅꯤ
ꯑꯥ
ꯏꯁꯤꯡ ꯈ꯭ꯔ ꯅꯨꯡꯉꯥꯏꯔꯗꯤ ꯌꯥꯝꯃꯦ ꯅꯨꯡꯉꯥꯏꯇ꯭ꯔꯗꯤ ꯅꯣꯏ ꯅꯣꯏꯗꯗꯤ ꯇꯧꯗ꯭ꯔꯣ
ꯑꯗꯨꯗꯤ ꯍꯧꯖꯤꯛꯇꯤ ꯀꯩ ꯀꯩꯗꯧꯔꯤꯕꯅꯣ ꯀꯩꯁꯨ ꯇꯧꯗꯕ꯭ꯔꯥ
ꯍꯜꯂꯣ ꯍꯜꯂꯣ
ꯑꯣ ꯇꯥꯏ ꯇꯥꯏ ꯑ
ꯇꯥꯔ꯭ꯕꯣ
ꯑꯧ ꯇꯥꯏ ꯑ ꯇꯥꯎꯒꯨꯝ ꯇꯥꯎꯗꯕꯨꯒꯨꯝ ꯇꯧꯏꯅꯦ ꯅꯦꯠꯋꯥꯛꯁꯦ ꯐꯠꯇ꯭ꯔꯦꯕ